ꯍꯂꯣ꯫ ꯍꯜꯂꯣ ꯍꯜꯂꯣ ꯇꯥꯔꯕꯣ꯫ ꯍꯜꯂꯣ꯫
ꯍꯥꯎ ꯇꯥꯔꯕꯣ꯫
ꯑꯩꯅ ꯆꯪꯗꯕꯩꯔ ꯈꯪꯗꯤꯌꯦ꯫ ꯆꯥꯛꯀ ꯆꯥꯗ꯭ꯔꯤꯗ꯫ ꯏꯆꯟ ꯃꯆꯥ ꯇꯨꯏꯁꯟ ꯇꯧꯔꯝꯒꯅꯤꯌꯦ꯫
ꯎꯝ ꯄꯨꯡ ꯇꯔꯨꯛ ꯃꯈꯥꯏ ꯑꯗꯨꯝ ꯍꯦꯟꯕꯅꯦ
ꯅꯕꯅꯤ ꯅꯨꯡꯇꯤ ꯋꯥꯔꯤ ꯁꯅꯔꯦ
ꯁꯥꯟꯃ ꯑꯃꯨꯛ ꯁꯅ
ꯅꯪ ꯊꯕꯛ ꯆꯠꯂꯤꯕꯔꯥ
ꯆꯠꯦꯗ ꯂ ꯍꯥꯏꯗꯤ ꯂꯥꯞꯁꯨ ꯂꯥꯞꯄꯅ ꯑꯗꯨꯒ ꯇꯣꯂꯣꯞꯄ ꯌꯥꯝ ꯆ ꯉꯥꯏꯗꯕ ꯑꯗꯨ
ꯀꯄꯌꯥ ꯀꯦ
ꯁ
ꯌꯥꯝꯗꯤꯌꯦ ꯂꯥꯏꯕ꯭ꯔꯦꯔꯤ ꯂꯩꯕꯔꯣ ꯍ ꯄꯔꯝꯕꯅꯤ ꯉꯅꯥ ꯀ ꯁ ꯄꯥꯗꯅ ꯑꯩꯗ
ꯎ ꯑꯦꯛꯥ ꯑꯦꯥ
ꯏꯟꯖꯥꯡ ꯍꯥꯏꯗꯤꯦ ꯑꯁ ꯈꯪꯗꯗ ꯊꯕꯛꯀꯤ ꯒꯨꯝꯕ ꯈꯔ ꯊꯥꯗꯜꯂꯦ ꯌꯦꯡ ꯇꯤ ꯏ ꯇꯤꯒꯤꯁꯦ ꯄꯩꯈꯥ ꯇꯧꯔꯛꯑꯅꯤꯅ ꯍꯥꯏꯌꯦꯕ ꯑꯣꯖꯥꯒꯤꯗꯣ ꯑꯗꯗꯨꯗꯒꯤ ꯄꯩꯥꯏ ꯍꯥꯏ ꯐꯣꯝ ꯑꯩꯈꯣꯏꯗꯤ ꯇꯨꯟ ꯇ꯭ꯋꯦꯟꯇꯤ ꯊꯥꯖꯤꯟꯈ꯭ꯔꯕꯅꯦꯕ ꯑꯅꯧꯕ ꯑꯃꯨꯛ ꯀꯩꯅꯣ ꯇꯧꯔꯛ ꯀꯅꯦꯅ ꯍꯥꯏ ꯈꯪꯗꯦ
ꯗꯦ
ꯕꯦꯠ ꯂꯣꯏꯔꯒꯅꯦ ꯍꯥꯏꯁꯦ
ꯎꯝ
ꯕꯦꯠ ꯂꯣꯏꯔꯒ ꯇꯧꯕꯗ ꯂꯣꯏꯔꯦ ꯀꯩꯅꯣ ꯀꯨꯏꯔꯦ ꯂꯣꯏꯔ ꯑꯗꯨꯗꯒꯤ ꯑꯗꯨꯗ ꯅꯪꯒꯤ ꯃꯝꯂꯏꯔ
ꯑꯅꯠꯄ ꯑꯔ
ꯅꯅꯥꯪ ꯀꯋꯥ ꯊꯥꯕꯛꯂꯥꯛ
ꯎꯝ
ꯁꯤꯤꯣ ꯅꯪꯪ ꯍꯎꯗ ꯍꯥꯏꯅ
ꯊꯕꯛ ꯅꯠꯇ꯭ꯔꯒꯅ ꯑꯐꯣꯏꯕ ꯍꯅꯗꯤ ꯅ ꯅꯪ ꯑ ꯅꯧꯔꯤꯁꯦ ꯌꯥꯒꯗ꯭ꯔꯥ ꯀꯩꯅꯣ ꯇꯧꯕ ꯍꯥꯏ ꯈꯪꯗꯦ ꯎꯝ
ꯅꯥ ꯑꯗꯨꯝ ꯍꯣꯉꯥꯗꯤ ꯌꯣꯡ ꯅꯣꯏ ꯆꯍꯤ ꯅꯥ ꯅꯡ ꯍꯟꯗꯛꯇ ꯂꯣꯏꯔꯦ
ꯎꯝ ꯍꯟꯗꯛꯗꯤ ꯂꯣꯏ ꯋꯥꯅ ꯑꯃꯨꯛꯀ ꯇꯧꯕꯤꯔꯛꯏꯦ
ꯀꯤꯟ ꯍꯟꯗꯛ ꯂꯣꯏꯔꯥ ꯑꯃꯨꯛꯀ ꯇꯧꯒꯦ ꯍꯥꯏꯁꯤꯀꯤꯟ
ꯍꯥꯏꯕꯗꯤ ꯗꯤꯒ꯭ꯔꯤꯗꯣ ꯗꯕꯜ ꯄꯥꯏꯕ ꯌꯥꯏꯅ
ꯅꯡ ꯃꯥꯁꯇꯔ ꯇꯧꯔꯤ ꯅꯠꯔꯣ
ꯑꯥ
ꯀꯩ ꯊꯗꯥꯞ ꯇꯧꯏꯅꯣ
ꯑꯦꯝ ꯀꯣꯝꯗ ꯇꯧꯕꯅꯦ
ꯏꯃꯤ꯭ꯌꯨꯗꯥ
ꯑꯅ ꯇ ꯏꯀꯅꯧꯗ ꯑ ꯑꯗꯣ ꯑꯦ ꯀꯩꯅꯣ ꯇꯥꯏ ꯏꯃꯤꯌꯨꯗꯥ ꯑꯃꯨꯛ ꯇꯧꯁꯤꯟꯁꯤ꯭ꯔꯥꯅ ꯇꯧꯕ ꯑꯩꯈꯣꯌ ꯕꯅꯥ ꯇꯧ ꯁꯜꯂꯣꯌꯦ ꯑꯦꯝ ꯕꯤ ꯑꯦ ꯇꯧꯔꯁꯨ ꯌꯥꯏꯅ ꯑꯦꯝ ꯕꯤ ꯑꯦ ꯇꯧꯔꯁꯦ ꯍꯥꯏꯅ ꯅꯠꯇ꯭ꯔꯒꯅ ꯑꯩ ꯑꯍꯥꯟ ꯍꯥꯟꯅꯒꯤꯗꯣ ꯐꯥꯏꯅꯥꯟꯁꯇ ꯇꯧꯕꯅꯦꯕꯀꯣ ꯀꯣ ꯑꯗꯨ ꯕꯦꯡꯀꯤꯡ ꯔꯣꯝꯗ ꯑꯣꯟꯊꯔꯒ ꯇꯧꯕꯁꯨ ꯌꯥꯏꯅꯦ
ꯄꯩꯈꯥ ꯊꯥꯑꯕꯗꯤ ꯊꯕꯛ ꯀꯌꯥ
ꯎꯝ ꯌꯥꯏ ꯄꯩ ꯈꯥꯊꯕꯥꯗꯣ ꯀꯣꯀꯉꯥꯎꯖꯤꯂꯛ ꯑꯕꯥ ꯁꯨꯝ
ꯑꯩ ꯍꯥꯏꯕꯅꯤꯀꯣ ꯂꯥꯁꯇꯅꯦ ꯄꯩꯁꯥꯗꯣ ꯑꯗꯨꯝ ꯃꯤꯊꯪ ꯂꯥꯛꯄꯅꯤꯀꯣ ꯁꯤꯃꯁ ꯍꯥꯏꯕꯤꯔꯎꯒꯦ ꯑꯩ ꯇꯝ ꯅꯨꯡꯉꯛꯄꯗ
ꯍꯣꯏ ꯂꯥꯏꯔꯤꯛ ꯑꯗꯨꯝ ꯇꯝ ꯂꯩꯕꯁꯦ ꯀꯥꯟꯅꯩ ꯀꯥꯟꯅꯗꯦꯕ
ꯀꯥꯟꯅꯗꯦ ꯍꯣꯏꯕ ꯀꯥꯟꯅꯗꯦ ꯍꯥꯏꯕꯗꯤ ꯗꯤ ꯌꯥꯔꯣꯏꯌꯦꯕꯀꯣ ꯑꯗꯨꯏꯁꯨ ꯁꯨꯝ ꯃꯌꯥꯝ ꯆꯠꯅꯩ ꯈꯣꯠꯅꯩ ꯇꯝꯕꯗꯤ ꯀꯥꯟꯅꯗꯦ ꯍꯥꯏꯕ ꯑꯩꯅ ꯍꯥꯏꯅꯤꯡꯉꯤ ꯅꯣꯏ ꯍꯩ ꯍꯩꯇꯦ ꯍꯥꯏꯕ ꯅꯠꯇꯦ ꯈꯪꯕ꯭ꯔꯥ ꯍꯥꯏꯗꯤ ꯏꯁꯥꯗ ꯄꯥꯟꯗꯝ ꯑꯃ ꯊꯝꯗ꯭ꯔꯗꯤ ꯑꯔꯣꯏꯕ ꯃꯃꯅ ꯍꯥꯏ ꯑꯗꯨꯗꯅ ꯈꯡꯕꯔꯥ ꯑꯩꯅꯥ ꯍꯥꯏꯁꯦ ꯍꯥꯏ ꯈꯡꯍꯧꯗꯕꯅꯦꯕ ꯂꯥꯏꯔꯤꯛ ꯊ ꯑꯗꯨꯝ ꯖꯔ ꯖꯔ ꯖꯔ ꯂꯣꯏꯁꯤꯜꯂꯛꯀꯅꯤꯕ ꯆꯍꯤꯗꯤꯜ ꯑꯩꯈꯣꯏ ꯆꯍꯤꯁꯤ ꯀꯨꯏꯔꯥ ꯁꯨꯔꯛꯑꯝꯅꯤ ꯌꯪꯡ ꯊꯥꯖꯕꯔꯥ ꯌꯪꯡ ꯂꯥꯏꯕꯦꯔꯤ ꯆꯠꯂꯑꯃꯕꯅꯥ ꯀꯩꯅꯣ ꯇꯧꯏ ꯐꯣꯔꯥꯏꯝ ꯆ ꯀꯌꯥ ꯈꯪꯉꯔꯦ ꯑꯗꯨꯦ ꯍꯥꯏꯗꯤ ꯐꯣꯔꯕ ꯑꯩꯈꯣꯏ ꯑꯩꯈꯣꯏꯅ ꯊꯦꯡꯅꯔꯛꯏꯗ ꯍꯧꯖꯤꯛ ꯊꯤꯁꯦꯝ ꯑꯗꯨ ꯊꯥꯖꯕ꯭ꯔ ꯌꯦꯡꯎ꯫
ꯑꯎ
ꯍꯧꯖꯤꯛ ꯏꯁꯥꯅ ꯈꯪꯗꯝꯅꯤ ꯍꯥꯏꯕ꯫ ꯏꯁꯥꯅ ꯈꯪ ꯈꯪꯗꯦ ꯍꯥꯕꯅꯤ ꯍꯥꯏꯕ ꯗꯨꯒ ꯒ꯭ꯌꯥꯟ ꯇꯗꯕꯅꯤ ꯍꯥꯏꯕ꯫
ꯑꯗꯨ ꯍꯥꯏꯔꯒ ꯑꯗꫭ ꯄꯩꯈꯥꯒꯤ ꯁꯨꯝ ꯄꯥꯔ ꯂꯩꯕꯁꯦ ꯑꯃ ꯑꯩꯗꯣ ꯄ꯭ꯔꯥꯏꯚꯦꯠꯀꯤ ꯑꯃꯨꯛ ꯆꯠꯂꯛꯏꯁꯦ ꯀꯣ ꯍꯣꯏ ꯊꯋꯥꯏ ꯅꯨꯡꯉꯥꯏ ꯍꯩꯇꯕ ꯑꯃ ꯇꯨꯝ ꯌꯥꯁꯜꯂꯛꯇꯕ ꯀꯩꯅꯣ ꯁ꯭ꯇ꯭ꯔꯦꯁ ꯌꯥꯝ ꯂꯩꯕ ꯍꯦꯟꯃꯟꯕꯒꯤ ꯑꯃ ꯀꯩꯅꯣꯝ ꯇꯧꯔꯒ ꯑꯃꯨꯛ ꯄꯥꯁꯤꯔꯅ ꯑꯃꯨꯛ ꯈꯜꯂꯛꯄꯗꯣꯀꯣ
ꯎꯝ
ꯑꯗꯨꯃꯥꯏꯅ ꯇꯧꯋꯦ ꯍꯥꯏꯕ ꯍꯥꯏꯗꯤ ꯏꯃꯥꯟꯅꯕꯤꯅꯒ ꯏꯁꯨꯡ ꯏꯃꯥꯟꯅꯕꯤꯅꯒ ꯇꯣꯂꯣꯞꯀ ꯆꯥꯔꯒ ꯐꯖꯅ ꯂꯩꯈ꯭ꯔꯒ ꯑꯩꯅ ꯁꯣꯝ ꯅꯥꯀꯟꯗ ꯁꯨꯃꯥꯏꯅꯒ ꯌꯨꯝꯗꯒꯤ ꯄꯩꯁꯥ ꯂꯧꯔꯒ ꯄꯩꯈꯥꯏꯕ ꯂꯩꯕꯁꯤ ꯇꯨꯝ ꯌꯥꯗꯦ ꯍꯥꯏꯕ꯫
ꯑꯦ ꯑꯗꯨ ꯅꯪꯗꯔꯥ꯫ ꯅꯣꯏ ꯅꯣꯏ ꯇꯣꯛꯈꯣ ꯑꯥ ꯑꯩ ꯂꯩꯔꯤꯁꯤꯗꯤ ꯍꯧꯖꯤꯛ ꯅꯣꯏ ꯇꫭꯛꯈꫭ ꯍꯥꯏꯕ ꯅꯦꯃꯦ ꯇ ꯇꯧꯗꯦ ꯍꯥꯏꯕ ꯅꯠꯇꯕ
ꯍꯣꯏ꯫
ꯅꯣꯏꯗꯒꯤꯗꯤ ꯑꯩꯈꯣꯏꯅ ꯑꯃꯨꯛ ꯍꯦꯟꯅ ꯀꯩꯅꯣ ꯇꯧꯔꯕ ꯅꯠꯇ꯭ꯔꯥ꯫ ꯑꯗꫭ ꯆꯍꯤ ꯁꯨꯨ ꯐꯦꯛꯇ ꯂꯣꯏꯅ ꯍꯦꯜꯕ ꯅꯠꯇ꯭ꯔꯥ꯫
ꯎꯝ
ꯑꯗ ꯍꯧꯖꯤꯛ ꯑꯩꯈꯣꯏ ꯌꯨꯝꯗ ꯂꯩꯕ ꯍꯥꯏꯔꯤꯁꯦ ꯑꯉꯥꯡꯅꯕꯤ ꯂꯣꯏꯅꯔꯤꯅꯤ ꯑꯉꯥꯡꯅ ꯅꯨꯕꯤ ꯍꯥꯏꯁꯦ ꯑꯩꯗꯤ ꯄꯩꯁꯥ ꯐꯪꯕ ꯊꯕꯛ ꯅꯠꯇꯦꯗꯅ ꯐꯦꯃꯤꯂꯤ ꯗꯨ ꯕ ꯀꯩꯅꫭ ꯇꯧꯕ ꯋꯥ ꯅꯠꯇꯕ ꯑꯩꯅ ꯍꯥꯏꯁꯦ
ꯍꯣꯏ꯫
ꯀꯣꯛ ꯀꯣꯛ ꯆꯥꯛꯍꯟꯕꯗꯣ꯫
ꯎꯝ
ꯅꯛꯑꯣꯏ ꯍꯥꯏꯕ ꯈꯪꯕ꯭ꯔꯥ
ꯈꯪꯑꯦ꯫
ꯑꯗꯨꯅ ꯑꯗꯨꯅ ꯑꯗꯨꯗ ꯑꯩꯈꯣꯏ ꯍꯣꯠꯅꯒꯦ ꯍꯥꯏꯔꯒꯅ ꯃꯥꯡꯑꯦ ꯑꯩꯈꯣꯏꯒꯤ ꯂꯥꯏꯕ꯭ꯔꯔꯤꯗ ꯑꯩꯈꯣꯏꯒ ꯗꯗꯥ ꯗꯗꯥ ꯗꯥ ꯀꯧꯅꯔꯝꯕ ꯑꯈꯣꯏ ꯍꯥꯏ ꯁ꯭ꯀꯨꯜꯒꯤ ꯃꯤꯗꯣ꯫ ꯑꯥ ꯍꯟꯗꫭ ꯑꯦꯝꯄꯤꯁꯤ ꯈꯝꯕ ꯌꯥꯎꯋꯦꯗꫭ ꯑꯗꯨꯝ ꯃꯤ ꯑꯩꯁꯦ ꯍꯣꯠꯅꯕꯒꯤ ꯃꯈꯥ ꯄꯣꯠꯂꯦꯕ ꯍꯣꯠꯅꯕꯗ ꯑꯗꯨꯝ ꯊꯥ ꯊꯥꯖꯕ ꯃ ꯆꯪꯑꯦꯗ꯫ ꯑꯗ ꯁꯨꯝ ꯃꯇꯝ-ꯃꯇꯝ ꯃꯥꯡꯍꯟꯕꯗꫭ ꯑꯎꯝ ꯐꯠꯇꯦ꯫
ꯎꯝ
ꯗꫭꯏꯁꯨ ꯂꯣꯁꯤꯟꯕꯦꯝ ꯂꯥꯛꯏꯗꫭ ꯎꯗ꯭ꯔꯥ꯫
ꯎꯝ
ꯗꯨꯅ
ꯃꯊꯥꯁꯥ
ꯃꯊ ꯃꯊꯥ ꯁꯥꯗꯕꯗꯤ ꯂꯩꯔꯔꯦ ꯍꯧꯖꯤꯛ ꯃꯇꯝꯗ
ꯎꯝ
ꯃꯊꯥꯗꯤ ꯑꯗꯨꯝ ꯏꯁꯥ ꯁꯥꯔꯅ ꯅꯪꯅ ꯑꯣꯜꯂꯣꯝ ꯃꯇꯝ ꯁꯥꯅꯤ ꯌꯦꯠꯂꯣꯝꯕ ꯃꯇꯝ ꯁꯥꯅꯤ ꯃꯊꯥ ꯁꯥꯟꯗꯕ ꯂꯩ ꯏꯗꯤ ꯍꯥꯏꯖ ꯍꯧꯖꯤ ꯃꯊꯥ ꯁꯥꯏꯖꯁꯦ ꯌꯨꯝ ꯄꯥꯟꯕꯒꯤ ꯑꯃꯨꯛ ꯌꯥꯎꯁꯜꯂꯛꯇꯣꯔꯤꯕꯅꯤ
ꯊꯦꯡꯅꯔꯕꯅꯤꯅ ꯈꯪꯉꯦ ꯀꯥꯏꯌꯣ
ꯑꯗꯨꯅ
ꯍꯣꯏ
ꯂꯥꯛꯈꯤꯗꯣꯏꯅꯤ ꯍꯥꯏꯕ ꯑꯩꯈꯣꯏꯅ ꯈꯟꯖꯤꯜꯂꯨꯗꯕꯁꯤꯡꯁꯦ
ꯎꯝ ꯑꯗꯣ ꯏꯆꯦꯗꯤ ꯁꯥꯕ ꯍꯧꯔꯝꯃꯅꯤꯅꯦ ꯑꯗꯨ ꯀꯣꯏꯔꯝꯕꯅꯤꯅꯦ
ꯊꯕꯟ
ꯎꯝ
ꯍꯥꯏꯗꯤ ꯍꯧꯖꯤꯛ ꯌꯨꯝ ꯄꯥꯟꯈ꯭ꯔꯦꯁꯨ ꯄꯥꯟꯕꯁꯨ ꯄ ꯈꯪꯗ ꯑꯗꯒꯤ ꯊꯕꯛ ꯀꯁꯨ ꯑꯃꯨꯛ ꯈꯜꯂꯤ ꯋꯥꯔꯤꯔꯤꯕꯣ ꯑꯁꯣꯏ ꯅ ꯀꯩꯁꯨ ꯈꯟꯖꯗꯦꯕ ꯇꯥꯔꯁꯨ ꯁꯣꯁꯥꯏꯇꯤꯅꯅꯦ ꯗꯤꯜ ꯇꯧꯦ ꯍꯥꯏꯕ ꯅꯠꯇꯕ ꯁꯁꯨꯝ ꯏꯊꯦꯡꯅ ꯊꯦꯡꯖꯍꯧꯕꯗꯣ ꯇꯕꯛ ꯈꯨꯗꯤ ꯇꯧꯗ ꯂꯩꯕ ꯄꯣꯠ ꯉꯥꯛꯇꯅꯤꯗꯅ ꯑꯗꯨꯗꯒꯤ ꯑꯃꯨꯛ ꯄꯩꯁꯥꯗꯣ ꯑꯗꯨꯃꯦꯇꯔ ꯂꯥꯛꯑꯦꯕ ꯍꯧꯖꯤꯛꯇꯤ ꯑꯃꯨꯛ
ꯎꯝ
ꯃꯉꯥ ꯂꯩꯕ ꯅꯣꯏ ꯗꯨꯀꯥꯟꯁꯤꯗ ꯀꯥꯏ ꯂꯩꯔꯤꯅꯣ ꯁꯅꯥ ꯗꯨꯀꯥꯟꯁꯤꯗ
ꯑꯩꯈꯣꯏ ꯁꯉꯥꯏ ꯗꯨꯀꯥꯟꯁꯦ ꯀꯩꯅꯣꯗ ꯎ ꯑꯩꯈꯣꯏꯒꯤ ꯂꯩꯔꯛ ꯍꯦꯛꯆꯪꯕꯗ ꯀ꯭ꯂꯕ ꯂꯩꯇ꯭ꯔꯥ ꯀꯩꯅꯣ ꯂꯩꯔꯛꯇꯣ ꯍꯦꯛ ꯃꯟ ꯔꯣꯗ ꯇꯒꯤ ꯍꯦꯛ ꯍꯥꯏꯖꯤꯜꯂꯛꯄꯗꯅꯦ
ꯍꯣꯏ ꯁꯤꯡꯖꯨ ꯂꯩꯐꯝꯗꯨꯗꯒꯤ ꯅꯣꯏ ꯑꯗꯨ ꯄꯔꯦꯡꯗ ꯁꯁꯤꯡ ꯂꯩꯕ ꯃꯤꯁꯦ
ꯁꯤꯡꯖꯨ ꯂꯩꯐꯝꯗꯨꯗꯩꯅꯦꯕ ꯄꯔꯦꯡꯗꯨꯗ ꯁꯤꯡꯖꯨ ꯂꯩꯐꯝꯗꯒꯤ ꯊꯣꯡꯒꯥꯟꯅꯦ ꯈꯔ ꯑꯅꯤ ꯑꯍꯨꯝ ꯑꯃ ꯑꯅꯤ ꯑꯍꯨꯝ ꯃꯔꯤꯃꯨꯛ ꯆꯠꯂꯦ ꯑ ꯃꯅꯨꯡ ꯈꯔ ꯆꯪꯁꯜꯂꯦꯕ ꯑꯩꯈꯣꯏ ꯁ
ꯑꯣ ꯑꯗꯨ ꯀꯗ ꯍꯥꯏꯥꯏꯔꯣ
ꯑꯃꯅꯦ ꯃꯦꯟ ꯔꯣꯠꯇꯒꯤ ꯍꯦꯛ ꯍꯥꯏꯖꯜꯂꯛꯄꯗ ꯑꯗꯨꯝ ꯗꯨꯀꯥꯟ ꯄꯔꯦꯡꯉꯪ ꯂꯩꯇ꯭ꯔꯥ
ꯑꯣ ꯑꯣ ꯈꯥꯏꯌꯦ ꯈꯌꯦ
ꯑꯗꯨꯗ ꯃꯊꯛ ꯃꯈꯥ ꯁꯥꯕ ꯂꯩꯕꯗꯣ
ꯑꯥ
ꯑꯗꯨꯗ ꯃꯊꯛꯂꯣꯝꯗ ꯕꯤꯖꯦꯅ ꯑꯗꯨꯝ ꯊꯥꯔ ꯂꯩꯔꯝꯒꯅꯤ
ꯀꯨꯏꯔꯕ ꯅꯣꯏ ꯗꯨꯀꯥꯟ ꯗꯨꯀꯥꯟ ꯊꯥꯡꯉꯁꯦ
ꯆꯍꯤꯍꯤ ꯑꯅꯤ ꯑꯍꯨꯝ ꯁꯨꯔꯝꯃꯅꯤ ꯀꯩꯅꯣꯒꯤꯗꯨꯗꯅꯦ ꯎꯝ ꯎꯝ ꯍꯥꯟꯅ ꯌꯨꯝꯗ ꯌꯨꯝꯗ ꯇꯧꯔꯝꯃꯦꯕ ꯌꯨꯝꯗ ꯊꯝꯃꯝꯕ ꯑꯗꯨꯗꯒꯤ
ꯅꯣꯏ ꯕꯥꯅ ꯁꯥꯔꯤꯔꯣ ꯅꯠꯇꯔꯒꯥ ꯃꯤꯅꯥ ꯁꯥꯏꯔꯣ
ꯑꯩ ꯁꯥꯗꯦ ꯃꯤ ꯊꯝꯃ ꯁꯥꯥꯡꯕꯅꯦ
ꯑ ꯑꯗꯣ ꯍꯧꯖꯤꯛꯇꯤ ꯑꯗꯨꯝ ꯑꯗꯨꯝ ꯗꯨꯀꯥꯟ ꯑꯗꯨꯝ ꯍꯥꯡꯉꯦ ꯅꯨꯡꯇꯤꯒꯤꯗꯃꯛ
ꯑꯥ ꯍꯥꯡꯉꯦ ꯑꯗꯒꯤ ꯑꯩꯈꯣꯏꯒꯤ ꯁꯥꯕꯤꯕ ꯅꯨꯄꯥꯗꯣ
ꯑ ꯃꯤ ꯀꯌꯥ ꯊꯝꯒꯦ
ꯍꯥꯟꯅꯗꯤ ꯑꯍꯨꯝ ꯊꯝꯃꯝꯃꯦ ꯍꯧꯖꯤꯛꯇꯤ ꯑꯃꯇ ꯉꯥꯏꯔꯦ ꯃꯕꯨꯛꯁꯦꯜ ꯁꯦꯡꯗꯕꯩ ꯃꯤ ꯁꯦꯟꯅꯕꯅꯥ ꯂꯨꯏꯌꯦꯕ
ꯍꯣꯏ ꯄꯩꯁꯥꯗꯨ ꯕꯤꯖꯤꯅꯦꯁꯁꯤꯅ ꯁꯅꯥꯁꯦ ꯇꯥꯡ ꯂꯩꯀꯣ ꯁꯅꯥꯁꯦ
ꯑꯁ ꯑꯥ ꯌꯧꯈꯦꯗ ꯁꯅꯥꯗꯣ ꯎꯝ ꯁꯥꯅꯥ ꯑꯗꯣ ꯍꯥꯏꯗꯤ ꯀꯩꯅꯣ ꯇꯧꯗꯣꯏꯅꯦꯕ ꯑ ꯍꯣꯡꯗꯗꯕꯅꯤꯗ ꯀꯩꯁꯨ ꯑꯃꯨꯛ ꯍꯦꯟꯒꯠꯈ꯭ꯔꯕꯅꯦ
ꯅꯪ ꯍꯥꯏꯖꯤ ꯉꯁꯤ ꯉꯔꯥꯡꯒꯤ ꯄꯥꯎꯅ
ꯑꯥ ꯉꯁꯤ ꯉꯥꯒꯤ ꯄꯥꯎꯅꯦ ꯑꯗꯨꯝ ꯗꯌꯥꯁꯨ ꯑꯣꯏ ꯀꯂꯔꯤ ꯀꯩꯀꯥ ꯃꯣꯏꯒꯤꯗꯁꯨ ꯑꯗꯨꯝ ꯃꯣꯏ ꯔꯦꯠ ꯍꯥꯏꯗꯣꯛꯏꯗꯅ ꯔꯦꯠ ꯏꯗꯅ ꯑ ꯆ ꯑꯗꯨꯝ ꯊꯥꯔꯇꯤ ꯍꯦꯟꯕꯅꯦꯕ ꯃꯥ ꯌꯧꯕꯅꯦ
ꯑ ꯊꯥꯔꯇꯤ ꯊꯥꯔꯇꯤ ꯍꯦꯜꯂ ꯑꯗꯨꯗꯤ ꯑꯗꯨ ꯁꯦꯀꯦꯟꯗꯣ ꯃꯣꯏꯅ ꯁꯦꯀꯦꯟꯗꯒꯤ ꯑꯃ ꯐꯣꯟꯗ ꯐꯦꯁꯕꯨꯛ ꯊꯒꯠꯂꯛꯄ ꯀꯨꯟ ꯇꯥꯔꯦꯠ ꯀꯨꯟ ꯅꯤꯄꯥꯟ ꯄꯤꯒꯔ꯭ꯦ ꯍꯥꯏꯕꯗꯣ ꯁꯃꯟ ꯌꯥꯎꯗꯕꯤꯗꯣ ꯑꯗꯨ ꯑꯃꯨꯛ ꯑꯗꯨꯅ ꯑꯃꯨꯛ ꯀ꯭ꯋꯥꯂꯤꯇꯤ ꯈꯔ ꯍꯟꯊꯕ ꯑꯣꯏꯔꯝꯅꯤꯀꯣ
ꯑꯥ ꯑꯗꯨꯗꯨꯅ ꯀ꯭ꯋꯥꯂꯤꯇꯤ ꯍꯟꯊꯕꯤꯅꯦ ꯑꯗꯒꯤ ꯀꯩ ꯍꯥꯏꯅꯤ ꯀꯥꯏꯊꯣꯛꯄꯗꯒꯨꯝꯕ
ꯍꯣꯏ ꯍꯣꯏ ꯄꯣꯡꯖꯔꯤꯁꯦ ꯂꯧꯕꯗꯣ
ꯎꯝ
ꯪ ꯍꯧꯔꯣꯏꯗꯣꯏꯅꯦ ꯍꯦꯔꯣꯗꯤ
ꯑꯩꯈꯣꯏꯔꯣ ꯑꯗꯨꯝ ꯂꯩꯔꯦ ꯑ ꯑ ꯈꯪꯗꯦꯗ
ꯃꯥꯗꯤ ꯂꯥꯏꯔꯤ ꯇꯝ ꯂꯣꯏꯔꯕ
ꯂꯣꯏ ꯃꯥꯗꯤ ꯑꯗꯨꯝ ꯍꯥꯏꯗꯤ ꯇ꯭ꯋꯦꯜꯐ ꯂꯣꯏꯁꯜꯂꯦ ꯑꯗꯨ ꯒ꯭ꯔꯦꯖꯨꯋꯦꯁꯟ ꯂꯣꯏꯁꯤꯜꯂꯒ ꯑꯗꯨꯝ ꯒ꯭ꯔꯦꯖꯨꯋꯦꯁꯟꯗꯨꯁꯨ ꯑꯗꯨꯝ ꯀꯩꯅꯣ ꯇꯧꯗꯕꯤꯗꯣ ꯀꯩ ꯍꯥꯏꯅꯤ ꯀꯥꯗ꯭ꯔꯁꯨ ꯌꯥꯕꯗꯝ ꯏꯁꯇꯦꯟꯗꯔꯠꯀꯨꯝꯕꯗ ꯑꯗꯨꯝ ꯆꯟꯁꯤꯜꯂꯒ ꯃꯥꯗꯤ ꯕꯤꯖꯤꯅꯦꯁꯇ ꯑꯣꯏꯅ ꯉꯥꯎꯔ
ꯀꯥꯏꯕꯤꯁꯦ ꯁꯨ
ꯀꯩꯅꯣ ꯐꯥꯔꯝꯒꯨꯝꯕꯁꯨ ꯇꯧꯋꯤ ꯐꯥꯔꯝꯁꯨ ꯇꯧꯋꯦ ꯑꯗꯨꯒꯅꯦ ꯑꯇꯣꯞꯄ ꯁꯨꯝ ꯃꯃꯥꯟꯅꯕꯈꯩꯒ ꯄꯨꯜꯂꯒ ꯇꯧꯕꯅꯦ
ꯍꯔꯋꯥꯏꯁꯦ ꯇ ꯃꯨꯝ ꯈꯪꯉꯝꯅꯦꯕ
ꯎꯝ
ꯐꯥꯎꯔꯕꯅꯤ ꯃꯤ ꯑꯣꯏꯅ ꯁꯦꯅ ꯂꯥꯛꯆ ꯂꯥꯛꯆꯔꯛ ꯑ
ꯑꯗꯨꯅꯦ ꯍꯥꯏꯗ ꯑꯁ ꯈꯪꯗꯦꯗ ꯃꯣꯏꯅ ꯑꯃꯨꯛ ꯐꯖꯅ ꯁꯦꯟꯗ ꯑꯣꯏꯅ ꯉꯥꯎꯔꯒ ꯂꯩꯕꯗꯨꯣ ꯍꯥꯏꯗꯤ ꯈꯪꯗꯦ ꯑꯩꯈꯣꯏꯅ ꯑꯃꯨꯛ ꯊꯕꯛ
ꯑꯗ ꯂꯥꯁꯇꯪꯅꯦ ꯍꯤꯡꯕꯗ ꯆꯪꯉꯛꯏꯁꯦ ꯁꯦꯟꯗ ꯆꯪꯉꯛꯑꯦ ꯍꯥꯏꯕ ꯐꯅ ꯍꯥꯏꯖꯕꯅꯦꯕ
ꯑꯜꯂꯣ ꯑꯩꯈꯣꯏꯅ ꯑꯃꯨꯛ ꯅꯨꯄꯤꯅꯤꯅ ꯕꯤꯖꯤꯅꯦꯁꯇꯣ ꯌꯥꯔꯦ
ꯑꯩꯈꯣꯏꯅ ꯃꯨꯦꯕ ꯎꯄꯥꯝꯕ ꯍꯥꯏꯕꯗꯤ ꯊꯕꯝ ꯇꯧꯔꯤꯦ ꯏꯁꯇꯦꯕꯜ ꯑꯣꯏꯅꯅ
ꯍꯣꯏ ꯍꯥꯏꯗꯤ ꯉꯥꯏꯍꯥꯛ ꯑꯣꯐꯤꯁꯦꯜꯋꯔꯁꯨ ꯍꯜꯂꯛꯑꯒ ꯄꯣꯊꯥꯕꯗꯣ ꯄꯥꯝꯃꯦꯕ ꯕꯤꯖꯤꯅꯦꯁꯇꯤ ꯑꯃꯨꯛ ꯇ꯭ꯋꯦꯟꯇꯤ ꯐꯣꯔ ꯑꯋꯥꯔ ꯀꯣꯛꯇꯣ ꯁꯥꯟꯅ ꯂꯩꯕꯒꯤ ꯇꯥꯏꯞ ꯇꯧꯋꯦꯕ ꯄꯣꯊꯥꯕ ꯎꯝ
ꯍꯦꯜ ꯇꯥꯕꯗꯇꯦ
ꯎꯝ
ꯑꯣꯀꯦ ꯊꯕ ꯊꯕꯀꯤꯩ ꯊꯕ ꯉꯥꯛꯇꯅꯦ
ꯃꯥꯔ
ꯑꯗꯨꯗꯤ ꯏꯆꯝ ꯆꯥꯅ ꯂꯥꯏꯔꯤꯛ ꯄꯥꯗ꯭ꯔꯦ ꯑꯩꯁꯨ ꯀꯨꯏꯑꯦꯗ ꯄꯥꯗꯕ ꯈꯔꯒꯕꯨꯗꯤ ꯉꯥꯏꯍꯥꯛ ꯌꯦꯡꯉꯦꯕ ꯀꯥꯏ ꯄ ꯆꯠꯉꯩꯕꯦꯜꯁꯨ ꯂꯩꯇ꯭ꯔꯦꯍꯦꯛ ꯀꯥꯏꯗꯤ ꯍꯗꯣꯔꯛꯄꯒꯤꯕꯦꯜꯗꯨꯒ ꯇꯤꯑꯦ ꯑ